ꯍꯂꫭ
ꯇꯕ꯭ꯔꫭ ꯇꯥꯕ꯭ꯔꯣ ꯇꯥꯏꯌꯦ
ꯑ ꯇꯥꯏ ꯇꯥꯏ ꯃꯇꯝꯒ ꯉꯥꯡꯅꯈ꯭ꯔꯒꯦ
ꯀꯩꯗꯧꯔꯤꯅꯣ ꯍꯥ
ꯃꯤ ꯀꯌꯥ ꯂꯪ ꯅꯥꯈ꯭ꯔꯕꯅꯣ ꯑꯥ
ꯑ ꯑꯅꯤ ꯃꯤ ꯈꯠꯇꯅꯤꯗ
ꯂꯣꯏꯔꯦ
ꯀꯕꯥ
ꯂꯣꯏꯔꯕ꯭ꯔꯣ
ꯂꯣꯏꯗꯧꯔꯦ ꯑꯃ ꯈꯪꯉꯔꯦ
ꯈꯅꯥꯏꯔꯤ
ꯑꯗꯨꯒꯤ ꯀ ꯇꯧꯔꯔꯣꯏ
ꯑꯥꯠꯇ ꯑꯣ ꯔꯍ
ꯅꯪ ꯅꯪꯗꯦ ꯀꯌꯥꯋꯥꯗ ꯏꯕ꯭ꯔꯣ ꯎꯝ
ꯋꯥ
ꯐꯩꯅꯦ ꯑꯗꯨꯗꯤ
ꯀꯗꯤ ꯎꯝ
ꯇꯟꯕ꯭ꯔꯥ
ꯑꯗꯨꯔ
ꯑꯩꯗꯤ ꯉꯁꯤ ꯈꯛꯅꯦ ꯑꯗꯨꯒꯤ
ꯀꯥꯏꯗꯦ ꯀꯥꯏꯗꯦ
ꯍ
ꯎꯝ
ꯋꯥ ꯉꯥꯡꯉꯣ
ꯍ ꯁꯔ
ꯄꯤꯁꯁꯨ ꯇꯍꯗ ꯍ
ꯈꯔ
ꯎꯝ
ꯄꯦꯟꯗ꯭ꯔꯣ
ꯀꯕ
ꯂꯩꯔꯒ ꯂꯨꯔꯅꯤꯍ
ꯎꯪ꯭ꯔꯣ ꯅꯪ꯭ꯔꯣ
ꯍꯣꯏ ꯑꯩ ꯉꯥꯏꯍꯥꯟ ꯂꯩ ꯋꯥꯡ ꯆ ꯇꯥꯏ ꯇꯥꯑ ꯅꯪ ꯇꯥꯕ꯭ꯔꯣ
ꯇꯌꯦ ꯇꯌꯦ
ꯉ ꯍ
ꯍꯣꯏ
ꯅꯪ ꯀ꯭ꯌꯥꯗꯤꯠ ꯇꯜꯂꯒꯦ
ꯑꯗ
ꯑꯗꯨꯝ ꯑꯃꯥꯎꯟꯁꯨ ꯆꯩ ꯇꯧꯔꯣ
ꯇꯧꯗꯦ ꯌꯥꯗ꯭ꯔꯤꯌꯦ ꯌꯥꯗ꯭ꯔꯤꯌꯦ
ꯅꯥꯟ ꯇꯥꯛꯁ ꯂꯣꯏꯔꯒ ꯑꯗꯨꯝ ꯁꯃꯤꯔꯤ ꯌꯦꯡꯉꯣ ꯅꯪꯒꯤ ꯕꯤꯌꯥ ꯀꯥꯡꯕꯗ ꯑꯗꯨꯝ ꯌꯥꯔꯅꯤ
ꯂꯣꯏꯁꯤꯜꯂꯣ ꯍꯥꯏꯔꯣ
ꯌꯥꯝ ꯊ ꯍꯥꯥ
ꯎꯝ ꯂꯣꯏꯁꯤꯂꯣ
ꯄꯁ ꯌꯥꯝ ꯇꯟꯍꯤ ꯏ ꯑꯦꯗ ꯇꯥꯁꯇꯣꯔꯤ ꯁꯤꯂ
ꯂꯣꯏꯁꯤꯜꯂꯣ ꯉꯁꯤꯒꯤ
ꯀꯩꯁꯦ ꯐꯌꯥ ꯌꯁ ꯑ ꯃꯤꯗꯤ ꯇ ꯇꯥꯕ꯭ꯔꯕ
ꯇꯥꯌꯦ ꯇꯌꯦ
ꯍꯜꯂꯣ ꯆꯩꯁꯦ ꯄꯪꯉꯧ ꯀꯧꯊꯣꯛꯄꯅꯤꯅꯦ
ꯎꯝ ꯅꯪ ꯇꯩ ꯆꯒꯅꯤ
ꯀꯔꯤ ꯇꯧ ꯆꯩ ꯆꯥꯔꯣꯏꯗꯕ ꯃꯤꯃꯛꯅꯦ
ꯆꯍꯤꯩ ꯆꯒꯅꯤ
ꯎꯝ
ꯃꯤꯅ ꯋꯥꯅ ꯇꯧꯔꯒ ꯆꯁꯦ ꯆꯁꯦ
ꯑꯣꯦ
ꯆꯠꯁꯦ ꯆꯠꯁꯦ
ꯊꯦꯡꯕ ꯍꯥꯏꯕꯅꯤꯀꯣ
ꯎꯝ
ꯁꯤ ꯅꯨꯡꯉꯥꯏꯕꯅꯦꯕ
ꯋꯥꯗ꯭ꯔꯦ
ꯍꯥꯥ
ꯋꯥꯗ꯭ꯔꯣ
ꯀꯜ ꯇ ꯋꯥꯀꯤꯡ ꯆꯄ꯭ꯔꯣ
ꯑ ꯀꯕ
ꯑꯗꯨꯝ ꯀꯣꯜ ꯇꯧꯕꯁꯨ ꯋꯥꯏ ꯍꯥꯏꯨꯝ ꯑꯗꯨꯒ ꯍꯣꯜ ꯗꯦ ꯀꯥꯗ ꯂꯩꯔꯤ
ꯋꯥꯏ ꯌꯥꯝ ꯉꯥꯡꯕꯗꯣ ꯋꯥꯌꯦꯕ ꯊ
ꯋꯥꯑ ꯌꯥ ꯑꯗꯨꯅꯤ ꯋꯥꯛꯀꯤꯡ ꯆꯠꯊꯣꯛꯂꯨꯁꯦ ꯍꯥꯏꯕꯅꯤ ꯍꯗꯗ
ꯇꯂꯔꯅ
ꯅꯒ ꯆꯠ ꯆꯅꯤꯗ
ꯒꯤꯗꯤꯒ ꯃꯥꯏ ꯆꯦ ꯀꯅꯤ ꯑꯦ ꯃꯥꯏ ꯂ ꯀꯅꯤꯗ ꯋꯥꯔꯦ ꯋꯥꯅꯦ
ꯑ ꯌꯥꯝꯄ ꯃꯥ
ꯀꯩꯕ
ꯋꯥꯗꯕ ꯅꯠꯇ ꯀꯣ ꯋꯥ
ꯎꯝ ꯃꯥꯅꯤ ꯆꯨꯝꯃꯦ ꯆꯨꯝꯃꯦ ꯑꯗꯨꯁꯨ
ꯈꯔ ꯈꯔꯅ ꯈꯅ ꯍꯥꯏꯩꯕ꯭ꯔꯣ
ꯍꯥꯥ ꯄꯔꯤ ꯍꯥꯏꯕꯅꯣ
ꯏꯁꯩ ꯁꯛꯄꯒꯨꯝꯕ ꯍꯩꯕ꯭ꯔꯨ ꯍꯥꯏ
ꯍꯥꯏꯗꯤ
ꯗꯥꯟꯁ ꯇꯧꯕꯗꯤ ꯍꯥꯏꯕ꯭ꯔꯣ
ꯑꯗꯈꯤ ꯇꯥꯡꯃ ꯍꯥꯏꯌꯦ
ꯎ
ꯍ ꯍꯥꯏ ꯑꯩꯗꯤ ꯈꯔ ꯁ ꯍꯥꯏꯗꯤ
ꯑꯦ ꯋꯥ ꯑꯦ ꯅꯣ ꯀꯩꯒꯤꯔ
ꯅꯪ
ꯑꯩꯗꯤ ꯍꯩꯕ꯭ꯔꯥ
ꯑꯩ ꯏꯅꯦ
ꯃ ꯍꯥꯏꯕꯅꯤ ꯉꯣꯡꯉꯉꯦ
ꯑ ꯅꯪꯅ ꯁꯤꯕ ꯍꯥꯏꯌꯦ
ꯔꯌꯦ
ꯁꯦ ꯇꯨꯔꯦꯟꯁ ꯍꯗꯥꯏꯗꯅꯣ
ꯍꯥꯥ ꯀ ꯍ
ꯁ ꯅꯪꯒꯤ ꯌꯥꯔꯦ ꯌꯥꯔꯦ ꯌꯥꯔꯦ ꯌꯥꯔꯦ ꯂꯩ ꯌꯥꯝ ꯍꯧꯕ ꯃꯐꯝꯗꯣ ꯍꯧꯖꯤꯛ ꯏꯁꯤꯡꯕꯁꯦ ꯏꯁꯤꯡ ꯊꯛꯅꯕ
ꯑ ꯑ ꯂꯩ ꯌꯥꯝ ꯍꯧꯕꯗꯨꯔꯣ ꯍꯥꯥ
ꯀꯩꯗꯧꯔꯒꯦ ꯑꯗꯣ ꯀꯩꯗꯧꯔꯒꯦ
ꯍꯧꯖꯤꯛꯇꯤ ꯍꯧꯖꯤꯛ
ꯎꯝ ꯍꯣꯏ ꯍꯧꯖꯤꯛ ꯍꯧꯖꯤꯛ ꯏꯁꯤꯡ ꯉꯥꯏꯔꯦ
ꯁꯤ ꯑꯩꯁꯨ ꯆꯠꯂꯨꯔꯦ ꯍꯥꯏꯕꯅꯤꯗ
ꯃ ꯆ ꯆꯠꯄ꯭ꯔꯥ
ꯑꯣꯏꯗ
ꯊꯖꯕ꯭ꯔꯥ
ꯇꯝ ꯐꯝꯅꯤ
ꯎ
ꯁ ꯍꯣꯏ
ꯀꯥꯏꯅꯦ ꯑꯗꯨ ꯑꯗꯨꯗꯤ ꯆꯠꯇꯕ ꯃꯐꯝꯁꯨ ꯌꯥꯎꯝꯅꯤꯗ
ꯌꯥꯎꯒ ꯍꯋꯣꯏ ꯍꯣꯏ
ꯑꯗꯨꯅꯦꯕ
ꯑ ꯀꯔꯤ
ꯑꯩ ꯆꯁꯤꯔꯥ ꯉꯁꯤ
ꯑ ꯀꯔꯤꯁꯥ ꯍꯂ ꯅꯪꯒꯤ ꯈꯨꯠ
ꯑꯗꯨ ꯑꯣꯏꯔꯁꯨꯁꯨ ꯅꯪ ꯍꯥꯏꯕꯤꯔꯛꯑꯣ
ꯑ ꯃꯒꯅꯥ ꯄꯁꯥꯇꯂꯤ
ꯍ ꯆꯥ ꯆꯥꯅꯤꯡꯉꯥꯏ ꯂ ꯏꯇ
ꯃ ꯊ ꯁꯥ
ꯑꯥ
ꯑꯗꯣ ꯌꯦꯟꯁꯥꯡ ꯒ꯭ꯔꯤꯟ꯫ ꯒꯔꯤꯟ ꯑꯦꯟꯁꯪ ꯃꯅꯥꯒꯣ ꯌꯦꯡꯁꯪ꯫
ꯁꯤꯗꯁꯨ ꯆꯥꯅꯤꯡꯗꯔ꯭ꯦꯅꯦ ꯈꯥꯔꯦ ꯈꯥꯔꯦ꯫
ꯑꯩꯈꯣꯏꯗ꯫
ꯅꯨꯡꯇꯤꯒꯤ ꯆꯥꯕꯅꯦꯅ꯫ ꯇꯨꯝꯅꯤꯉꯥꯏ ꯃꯥꯇꯝ ꯂꯩꯇꯦ꯫
ꯇꯣꯏꯗꯤ ꯇꯝꯅꯩ ꯂꯩꯇꯦꯕ꯫
ꯎꯝ꯫
ꯑ꯫ ꯑꯁ꯫
ꯀꯩꯗꯧꯔ꯫
ꯀꯔꯤꯅꯣꯅꯪ꯫ ꯈ꯭ꯔꯛ ꯈ꯭ꯔ ꯈ꯭ꯔ ꯌꯥꯝ ꯇꯧꯔꯤꯗꯣ ꯀꯔꯤ ꯇꯧꯔꯤ꯫
ꯅꯣ꯫
ꯑꯩꯗꯣ ꯑꯩ ꯈꯨꯠꯅ ꯄꯥꯏꯗꯕ꯫ ꯐꯣꯟꯗꯣ꯫
ꯑꯣ ꯑ ꯈꯪꯉꯦ ꯈꯪꯉꯦ ꯌꯥꯔꯦ ꯌꯥꯔꯦ꯫ ꯇꯥꯏ ꯒꯤꯌꯟ ꯇꯥꯔꯦ꯫
ꯍꯝ꯫
ꯑꯣꯏꯗꯤ ꯉꯍꯥ꯫ ꯍ ꯂꯩꯔꯤꯗ꯫
ꯎꯝ꯫ ꯐꯩꯌꯦ ꯐꯩꯌꯦ꯫
ꯎꯝ ꯎꯝ꯫ ꯅꯪꯗꯤ꯫
ꯍꯩꯇꯦ ꯑꯩꯒꯤ꯫
ꯇꯝꯕꯤꯔꯤꯅꯤꯅ ꯑꯩꯅ꯫
ꯍꯣꯏ꯫
ꯈꯨꯠꯇꯨꯅꯦ ꯁꯨꯃꯥꯏꯅ ꯂꯧꯈꯠꯀꯗꯕꯅꯦ ꯁꯨꯃꯥꯏꯅ꯫ ꯅ ꯆꯣꯡꯈꯤꯟꯅꯤꯡꯉꯥꯏ ꯇꯥꯛꯄꯤꯔ ꯂꯣꯏꯔꯦ꯫
ꯍꯣꯏ꯫ ꯇꯥꯄꯤꯌꯣ꯫
ꯏꯤꯡꯂꯤꯁꯦ ꯅꯪꯒꯤꯗꯃꯛꯅꯤ꯫ ꯏꯅꯦ꯫